ꯇꯥꯕ꯭ꯔꯣ
ꯇꯥꯌꯦ
ꯎꯝ
ꯗꯧꯔꯤꯅꯣ
ꯑꯩ ꯍꯧꯖꯤꯛ ꯍꯧꯒꯠꯂꯒ ꯏꯔꯨꯖꯕ ꯂꯣꯏꯔꯒ ꯕ꯭ꯔꯦꯛꯐꯥꯁ ꯇꯧꯒꯦ ꯇꯧꯔꯤ
ꯑꯣ
ꯅꯪꯗꯤ
ꯑꯩ ꯑꯩꯁꯨꯡ ꯑꯗꯨꯃꯥꯏꯅ ꯂꯩꯌꯦ
ꯑꯣ ꯃꯇꯝꯅꯤꯅꯀꯣ ꯍꯧꯖꯤꯛ
ꯎꯝ
ꯏꯔꯩ ꯀꯁ ꯇꯥꯏꯃꯤꯡꯅ
ꯑꯁ ꯆꯥꯕꯗ ꯋꯥꯔꯦꯗ ꯑꯩ ꯊꯕꯛ ꯆꯠꯀꯅꯤ ꯎꯝ ꯊꯕꯛ ꯆꯠꯀꯅꯤ ꯍꯥꯏꯌꯦ
ꯊꯕꯛ ꯆꯠ_
ꯅꯪꯗꯤ ꯎꯝ ꯎꯝ ꯅꯪꯗꯤ
ꯑꯩꯖꯨꯝ ꯊꯕꯛ ꯆꯠꯇꯣꯏꯅꯦ
ꯍꯤꯡꯅꯕꯅꯤꯅ ꯊꯕꯛ ꯆꯠ ꯇꯥꯔꯦꯅꯦ ꯎꯄꯥꯏ ꯂꯩꯇꯦꯅꯦ ꯅꯠꯇ꯭ꯔꯥ
ꯅꯪꯒꯤ ꯃꯈꯣꯟꯁꯦ ꯌꯥꯝ ꯐꯖꯩꯅꯦ ꯌꯥꯝꯅ ꯀ꯭ꯂꯤꯌꯥꯔ ꯑꯣꯏ
ꯑꯣꯏꯔꯝꯃꯣꯏꯗ
ꯆꯥꯛ ꯏꯁꯤꯡ ꯆꯥꯊꯣꯛꯑꯥꯒ ꯆꯠꯇꯣꯏꯔꯣ ꯆꯥꯛ ꯏꯟꯖꯥꯡ ꯆꯥꯗꯕꯤꯗ ꯊꯕꯛ ꯆꯠꯇꯣꯏꯔꯣ
ꯆꯥꯛ ꯌꯦꯟꯖꯥꯡꯗꯣ ꯑꯥꯗ ꯆꯥꯗꯣꯏꯅꯦ ꯑꯗꯣ ꯁꯤꯗꯗꯤ ꯕ꯭ꯔꯦꯛꯐꯥꯁ ꯕ꯭ꯔꯦꯗꯀꯨꯝꯕ ꯌꯦꯔꯨꯝꯒꯨꯝꯕ ꯀꯩ ꯀꯩ ꯆꯥꯁꯜꯂꯗꯣꯏꯕ
ꯑꯣ ꯄꯨꯡ ꯀꯌꯥꯗ ꯆꯠꯇꯣꯏꯕ
ꯎꯝ ꯄꯨꯡ ꯇꯔꯥ ꯃꯈꯥꯏ ꯍꯦꯟꯕꯗ ꯆꯠꯂꯅꯤ
ꯅꯪꯗꯤ
ꯑꯩ ꯄꯨꯡ ꯅꯥꯏꯟꯗ ꯆꯠꯇꯣꯏꯅꯤ ꯑꯥ
ꯎꯝ
ꯍꯌꯦꯡꯗꯤ
ꯍꯌꯦꯡꯁꯦ ꯆꯠꯇꯣꯏꯅꯦ ꯊꯕꯛꯀꯤ ꯊꯕꯛ ꯉꯥꯛꯇ ꯉꯥꯏꯔꯦ
ꯎꯝ ꯎꯝ
ꯍꯨꯝ
ꯅꯪꯗꯤ ꯅꯆꯤꯟ ꯅꯅꯥꯎ ꯀꯌꯥ ꯁꯨꯕ꯭ꯔꯣ ꯅꯣꯛ ꯄꯗꯤ ꯌꯥꯕꯔꯣ ꯈꯪꯗꯦꯅꯦ ꯅꯣ ꯄꯔꯁꯣꯅꯦꯜ ꯗꯤꯇꯦꯜꯁ ꯅꯣꯛꯄꯗꯤ ꯌꯥꯕ꯭ꯔꯥ
ꯌꯥꯏꯌꯦ ꯅꯣꯛꯄꯗꯤ ꯍꯛꯆꯥꯡ ꯐꯕꯅꯦ ꯅꯣꯛꯑꯣ
ꯚꯤꯇꯥꯃꯤꯟ ꯗꯤꯅꯤꯅ ꯍꯥ
ꯎꯝ
ꯍꯣꯔꯦꯟꯗꯤ
ꯑꯗꯣ ꯃꯤ ꯈꯔꯅꯅꯦ ꯅꯣꯛꯃꯜꯂꯁꯨ ꯑꯥ ꯃꯥꯏꯗꯣ ꯈꯨꯏꯖꯜꯂꯦ ꯍꯥꯏꯕꯅꯦ
ꯍꯣꯏꯅꯦ ꯃꯥꯏ ꯈꯨꯏ ꯅꯍꯥꯅꯤꯅ ꯈꯨꯏꯒꯤꯔꯣꯏꯗ ꯍꯨꯝ ꯅꯪꯒ ꯋꯥꯔꯤ ꯁꯥꯟꯅꯕꯁꯦ ꯌꯥꯝ ꯅꯨꯡꯉꯥꯏꯅꯦ ꯍꯛꯆꯥꯡꯁꯦ ꯚꯤꯠ ꯚꯤꯇꯥꯃꯤꯟ ꯗꯤ ꯐꯪꯕꯒꯨꯝꯅ ꯇꯧꯋꯤꯅꯦ
ꯍꯩꯁ ꯑꯁ‌ ꯑꯁ‌ ꯑꯁ
ꯊꯥꯖꯒꯦ ꯇꯧꯋꯦ ꯑꯁꯦꯡꯕ ꯑꯣꯏꯍꯜꯂꯣꯀꯣ
ꯑꯣꯏꯗꯣꯏꯅꯤ ꯑꯣꯏꯗꯣꯏꯅꯤ
ꯅꯣꯏ ꯅꯃꯥꯟꯅꯕ ꯅꯪꯅ ꯉꯁꯥꯏ
ꯎꯝ
ꯑꯩ ꯏꯊꯟꯇ ꯂꯩꯌꯦ ꯏꯃꯥꯟꯅꯕꯤ ꯖꯤꯝꯁ
ꯑꯣ ꯀꯥꯏ ꯋꯥꯗ ꯂꯩꯒꯦ
ꯎꯝ ꯐꯣꯟ ꯀꯨꯏꯅ ꯇꯧꯔꯛꯑꯀꯥꯟꯗ ꯍꯥꯏꯕꯤꯒꯦꯀꯣ
ꯑꯣ ꯌꯥꯗꯕꯩ ꯌꯥꯝ ꯌꯥꯎꯔꯕ ꯑꯩꯅ ꯉꯥꯡ ꯇꯧꯕꯗ ꯑꯣꯀꯦ ꯀꯥꯏꯗꯦ
ꯑꯩꯗꯤ ꯑꯩꯗꯤ ꯍꯧꯒꯠꯄ ꯉꯝꯗꯦꯕ
ꯑꯣ
ꯍꯥꯏꯗꯤ ꯇꯨꯝꯕ ꯃꯇꯝꯅ ꯌꯥꯝꯅꯤꯡ ꯌꯥꯝꯍꯟꯅꯤꯡꯉꯦꯕ ꯀꯔꯤ ꯖꯤꯝ ꯀꯩ ꯀꯥ ꯒ꯭ꯌꯥꯟ ꯇꯥꯗꯦ
ꯑꯣꯏꯅꯦ ꯑꯗꯣ ꯇꯨꯝꯕꯒꯤ ꯅꯣꯔꯃꯦꯜ ꯑꯩꯈꯣꯏꯒꯤ ꯅꯣꯔꯃꯦꯜꯗꯤ ꯅꯣꯔꯃꯦꯜ ꯑꯥꯋꯥꯔ ꯄꯨꯡ ꯇꯔꯨꯛ ꯄꯨꯡ ꯇꯔꯦꯠ ꯇꯨꯝꯕ ꯐꯪꯉꯗꯤ ꯖꯤꯝ ꯆꯠꯄ ꯌꯥꯏꯑꯕꯀꯣ
ꯎꯝ
ꯑꯗꯨꯒꯤ ꯑꯋꯥꯔꯁꯇꯣ ꯐꯪꯗ꯭ꯔꯒꯗꯤ ꯄꯨꯡꯗꯣ ꯐꯪꯗ꯭ꯔꯒꯗꯤ ꯖꯤꯝ ꯆꯠꯄꯒꯤ ꯀꯥꯟꯅꯕ ꯂꯩꯔꯣꯏꯕ
ꯇꯔꯨꯛꯇꯤ ꯉꯝꯃꯣꯏꯍꯦ
ꯅꯣꯡꯃꯒꯤ ꯄꯨꯡ ꯇꯔꯨꯛ ꯌꯥꯝ ꯃꯤꯅꯤꯃꯝ
ꯑꯋꯔꯁ ꯁꯚꯦꯟ ꯑꯩꯠ ꯅꯥꯏꯟꯅ ꯑꯩꯅ ꯇꯨꯝꯃꯤꯁꯦ
ꯑꯗꯨꯒꯤ ꯑꯋꯥꯔꯁꯨ ꯐꯪꯉꯗꯤ ꯖꯤꯝ ꯆꯠꯄꯗ ꯀꯥꯏꯔꯤ ꯀꯩꯅꯣ ꯍꯛꯆꯥꯡ ꯐꯒꯠꯇꯣꯏꯅꯦ
ꯎꯝ ꯑꯗꯣ ꯎꯝ ꯆꯠꯅꯤꯡꯗꯕ ꯇꯟꯕꯥ
ꯎꯝ
ꯏꯃꯥꯟꯅꯕꯤꯗꯤ ꯗꯥꯏꯇꯤꯡꯗꯣ ꯐꯖꯅ ꯇꯧꯋꯤꯅꯦ ꯃꯥꯗꯤ ꯑꯩꯅ ꯑꯆꯥꯄꯣꯠ ꯃꯣꯃꯣ ꯀꯩꯀꯩ ꯂꯧꯔꯥꯡꯁꯨ ꯁꯨꯡꯆꯥ ꯆꯥꯔꯣꯏ ꯏꯊꯟꯗꯅꯤ ꯆꯥꯗꯣꯏꯁꯦ
ꯎꯝ
ꯍꯨꯝ ꯅꯃꯥꯟꯅꯕꯤꯒ ꯂꯩꯃꯤꯟꯅꯕ ꯅꯨꯡꯉꯥꯏꯕ꯭ꯔꯣ
ꯎꯝ ꯅꯨꯡꯉꯥꯏ
ꯅꯪꯒꯤ ꯐꯣꯟꯗꯣ ꯃꯨꯠ ꯊꯝꯃꯣ
ꯍꯣꯏ
ꯅꯣꯏꯗꯤ ꯁꯤꯡꯖꯨꯒꯨꯝꯕ ꯀꯩꯀꯩ ꯆꯥꯟꯅꯗ꯭ꯔꯣ
ꯁꯤꯡꯖꯒꯨꯝꯕ ꯆꯥꯗꯦꯗ ꯑꯩ ꯃꯔꯣꯛ ꯑꯁꯥꯕ ꯆꯥꯕ ꯍꯩꯅꯗꯦ
ꯎꯝ ꯎꯝ ꯑꯩꯗꯤ ꯃꯣꯔꯣꯛ ꯑꯁꯥꯕ ꯍꯥꯏꯔꯗꯤ ꯑꯁ ꯋꯦꯜꯀꯝꯅꯤ
ꯑꯗꯨꯗꯤ ꯌꯥꯝ ꯐꯔꯦ ꯀꯩꯅꯣ
ꯎꯝ ꯆꯥꯗꯕꯁꯨ ꯐꯔꯕꯅꯦ
ꯆꯥꯕꯅ ꯐꯕꯅꯦ ꯀꯔꯤꯒꯤꯅꯣ ꯏꯁꯥꯗ ꯌꯥꯝꯅ
ꯅꯠꯇ꯭ꯔꯦ ꯆꯥꯔꯗꯤ ꯃꯌꯥꯝ ꯆꯥꯅꯤꯡꯉꯛꯑꯦꯕ ꯑꯗꯨꯒꯤ ꯎꯝ ꯆꯥꯛꯈꯥꯎꯗꯣ ꯁꯣꯛꯑꯦꯕ
ꯇꯥꯔꯤꯕꯣ
ꯎꯝ ꯇꯥꯏ
ꯃꯠꯇꯣꯝꯇ ꯂꯩꯕꯁꯤꯕꯨ ꯀꯃꯥꯏ -ꯀꯃꯥꯏ ꯇꯧꯔꯒ ꯃꯇꯝ ꯂꯦꯜꯂꯤꯒꯦ
ꯐꯣꯟ ꯌꯦꯡꯕ ꯉꯥꯛ ꯑꯌꯥꯝꯕꯅꯦ
ꯎꯝ
ꯐꯤ ꯁꯨꯕ ꯀꯩꯀꯥꯗꯨꯁꯨ ꯑꯃ ꯑꯅꯤ ꯈꯛꯇꯪꯗ ꯁꯨꯗ꯭ꯔꯦ ꯃꯌꯥꯝ ꯌꯥꯝ ꯆꯠꯂ ꯌꯥꯝꯍꯜꯂꯒꯅꯦ
ꯎꯝ
ꯁꯪꯕ ꯃꯇꯝꯗ ꯂꯣꯏ ꯁꯨꯗꯣꯛꯑꯅꯤ
ꯎꯝ
ꯎ ꯎꯝ ꯆꯥꯛ ꯌꯦꯟꯖꯥꯡ ꯊꯣꯡꯕ ꯍꯩꯕ꯭ꯔꯣ ꯅꯪ ꯑꯍꯥꯎꯕ ꯍꯥꯏꯗꯤ ꯉꯥꯅꯨꯒꯨꯝꯕꯗꯣ
ꯁꯥ ꯉꯥꯗꯤ ꯊꯣꯡꯕ ꯍꯩꯌꯦ ꯁꯥꯡ ꯅꯥꯄꯤ ꯑꯇꯣꯞꯄꯗꯤ ꯊꯣꯡꯕ ꯍꯩꯇ ꯁꯥ ꯉꯥꯒꯤꯗꯤ ꯑꯦꯛꯁꯄꯥꯔꯠ ꯑꯣꯏꯔꯦ
ꯁꯦꯡꯕꯩꯔꯣ ꯍꯥꯎꯕ꯭ꯔꯣ ꯅꯪꯅ ꯊꯣꯡꯕꯗꯣ ꯍꯥꯏꯗꯤ ꯃꯤꯅ ꯀꯣꯃꯦꯟ ꯄꯤꯔꯛꯄꯗꯣ
ꯌꯥꯝ ꯑꯗꯨꯕꯨꯗꯤ ꯌꯥꯝ ꯍꯩꯔꯛꯏꯅꯦ ꯅꯪꯉꯣꯟꯗꯁꯨ ꯅꯣꯡꯃ ꯊꯣꯡꯉꯒ ꯊꯤꯜꯂꯛꯀꯦ
ꯁꯦꯡꯕꯩꯔꯣ
ꯍꯣꯏ ꯁꯤꯗꯕꯨ ꯑꯣꯏꯗꯕ ꯉꯥꯡꯒꯗ꯭ꯔꯣ
ꯉꯥꯅꯨ ꯆꯥꯅꯤꯡꯉꯦ ꯉꯅꯨ
ꯉꯥꯅꯨ ꯌꯥꯝ ꯄꯥꯝꯔꯗꯤ ꯉꯥꯅꯨꯗꯤ ꯑꯁ ꯑꯩꯗꯤ ꯊꯤꯜꯂꯛꯀꯦꯀꯣ
ꯎꯝ ꯑꯩ ꯑꯩꯗꯤ ꯆꯝꯐꯨꯠ ꯇꯧꯕ ꯍꯩꯀꯣ ꯆꯝꯐꯨꯠ ꯇꯧꯔꯒ ꯊꯤꯜꯂꯛꯀꯦ ꯅꯪꯒꯤ
ꯑꯣ ꯑꯗꯨꯗꯤ ꯑꯩ ꯅꯪꯒꯤ ꯌꯥꯝ ꯑꯣꯏꯖꯗ꯭ꯔꯣ
ꯅꯥꯍꯥꯟꯥ ꯅꯣꯏꯒ ꯆꯝꯐꯨꯠ ꯑꯣꯟꯅꯔꯗꯤ ꯇꯥꯕ꯭ꯔꯥ
ꯑꯧ ꯇꯥꯏ
ꯑꯩꯅ ꯋꯥꯆꯞꯇ ꯍꯥꯏꯐꯦꯠ ꯊꯥꯕꯗꯣ ꯌꯦꯕꯤꯌꯣ ꯄꯂꯤꯁ ꯇꯦꯅꯦ
ꯀꯩ ꯍꯥꯏꯅꯣ ꯋꯆꯦꯠꯇ ꯀꯩ
ꯍ
ꯇꯥꯗ꯭ꯔꯦ
ꯇꯥꯏ ꯇꯥꯏꯌꯦ ꯋꯥꯠꯁꯞꯇ ꯃꯦꯁꯦꯖ ꯊꯥꯕꯗꯣ ꯌꯦꯡꯉꯣꯕ
ꯎꯝ
ꯎꯔꯕꯣ
ꯉꯥꯏꯌꯣꯀꯣ ꯎꯝ
ꯍꯥꯏꯔꯛꯄ ꯌꯥꯕ꯭ꯔꯣ
ꯊꯦꯡꯉꯕꯣ ꯅꯪ
ꯊꯦꯡꯕꯗꯤ ꯅꯠꯇꯦꯗ
ꯎꯝ
ꯀꯩꯗꯧꯔꯤꯅꯣ ꯅꯪ
ꯑꯩ ꯇꯥꯏꯄꯤꯡ ꯇꯧꯔꯤꯌꯦ
ꯀꯩꯁꯨ ꯇꯧꯗ꯭ꯔꯗꯤ ꯋꯥ ꯑꯃ ꯍꯥꯏꯒꯦ ꯂꯥꯎ
ꯎꯝ
ꯍꯥꯏꯔꯛꯑꯣ
ꯑꯩ ꯍꯣꯔꯦꯟ ꯅꯪꯒꯤꯗꯣ ꯐꯖꯅ ꯍꯥꯏꯕꯤꯒꯦ
ꯑꯣꯀꯦ ꯑꯣꯀꯦ ꯄꯨꯡ ꯀꯌꯥꯗ ꯆꯥꯛ ꯆꯥꯗꯣꯏꯅꯣ ꯅꯪꯗꯤ
ꯕꯥꯔꯣ ꯃꯈꯥꯏꯗꯩ ꯑꯃ ꯑꯗꯨꯋꯥꯏꯗ
ꯑꯣ ꯑꯗꯨꯗꯤ ꯕ꯭ꯔꯦꯛꯐꯥꯁ ꯑꯌꯨꯛꯀꯤ ꯕ꯭ꯔꯦꯛꯐꯥꯁ ꯐꯖꯅ ꯇꯧꯗ꯭ꯔꯗꯤ ꯌꯥꯔꯣꯏꯀꯣ
ꯎꯝ ꯑꯗꯨꯒꯤ ꯇꯧꯔꯤꯅꯦ ꯅꯠꯇ꯭ꯔꯗꯤ ꯇꯧꯔꯔꯣꯏ ꯆꯥꯅꯤꯡꯗꯦ ꯑꯝꯇ ꯁꯤꯒꯨꯝꯕꯁꯦ ꯆꯥꯛ ꯑꯣꯏꯅ ꯆꯥꯅꯤꯡꯉꯦꯕ
ꯀꯔꯤ ꯇꯟ ꯅꯨꯡ ꯆꯥꯗ꯭ꯔꯣ ꯄꯥꯔꯣꯊꯥ ꯇꯟ
ꯑꯗꯨꯒꯨꯝꯕꯗꯣ ꯄꯥꯝꯗꯕ
ꯎꯝ
ꯑꯩꯗꯤ ꯆꯥꯛ ꯃꯤꯅꯦꯕ
ꯎꯝ
ꯆꯥꯛ ꯆꯥꯗ꯭ꯔꯤꯗ ꯄꯨꯛ ꯊꯜꯂꯦ ꯑꯆꯥꯄꯣꯠ ꯃꯌꯥꯝ ꯆꯥꯔꯨꯕ
ꯑꯁ ꯌꯥꯝ ꯐꯩꯅꯦ ꯆꯥꯕꯕꯨ ꯆꯥꯕꯕꯨ ꯉꯝꯂꯤꯈꯩ ꯏꯁꯥ ꯐꯅ ꯂꯩꯗꯣꯏꯅꯤꯅꯦ ꯑꯐꯕ ꯏꯁꯇꯦꯞꯅꯤꯅꯦ ꯅꯪꯅ ꯂꯧꯈꯠꯂꯤꯗꯣ
ꯅꯠꯇ꯭ꯔꯣ
ꯎꯝ
ꯅꯪꯅ ꯍꯣꯔꯦꯟ ꯍꯥꯏꯕꯤꯒꯗꯧꯕꯁꯤꯗꯤ ꯌꯥꯝꯈ꯭ꯔꯦꯗ ꯀꯣ
ꯔꯤꯃꯥꯏꯟ ꯇꯧꯔꯛꯑꯣꯀꯣ ꯑꯩ ꯀꯥꯎꯅꯤ